ꯇꯥꯏꯠ ꯀꯩꯗꯧꯔꯤꯒꯦ
ꯑꯁ ꯗꯇꯝ ꯅꯪꯗꯤ
ꯃꯊꯪ ꯑꯩ ꯑꯩꯁꯨ ꯑꯩꯗꯤ ꯍꯤꯞꯄꯒ ꯐꯣꯟ ꯌꯦꯡꯉꯒ ꯂꯩꯕꯅꯤꯗ
ꯎꯝ ꯆꯛꯇꯤ ꯆꯔꯕ
ꯍꯣꯏ ꯆꯥꯔꯦ ꯅꯪꯗꯤ
ꯆꯥꯔꯦ ꯑꯩ ꯑꯌꯨꯛ ꯑꯣꯏꯔꯗꯤ ꯅꯨꯡꯊꯤꯒꯤ ꯆꯥꯛ ꯐꯥꯎꯆꯔꯅꯤꯅꯦ
ꯑꯍ ꯑꯌꯨꯛꯇꯒꯤ ꯅꯨꯡꯊꯤꯟꯒꯤ ꯁꯔꯨꯛ ꯐꯥꯎ ꯆꯥꯈ꯭ꯔꯦ
ꯅꯠꯇꯦ ꯑꯩꯅ ꯍꯥꯏꯕꯗꯤ ꯑꯌꯨꯛ ꯀꯣꯏꯔꯝꯃꯗꯤ ꯅꯨꯡꯊꯤꯟ
ꯑꯣ ꯑꯣ ꯑꯣ ꯑꯣ ꯑꯣ ꯈꯪꯉꯦ ꯈꯪꯉꯦ ꯌꯥꯝ ꯆꯥꯕꯒꯤ ꯌꯦꯟꯁꯥꯡ ꯍꯥꯎꯔꯝꯗꯣꯏ ꯃꯥꯂꯦꯀꯣ
ꯀꯩꯒꯤꯅꯣ ꯑꯗꯨꯗꯤ
ꯍꯥꯏꯕꯗꯤ
ꯅꯣꯡ ꯉꯟꯕ ꯑꯣꯏꯔꯗꯤ ꯅꯨꯡꯊꯤꯟꯒꯤꯁꯨ ꯆꯥꯔꯝꯃꯅꯤ ꯍꯥꯏꯕ ꯍꯥꯥꯒꯤꯖꯞꯇꯣ ꯔꯃꯥꯟꯕꯩꯅꯦ
ꯑꯣ ꯑꯣ ꯑꯣ ꯑꯣ ꯑꯣ ꯑꯣ ꯑꯣ ꯈꯥꯏꯑꯦ ꯈꯥꯏꯦ ꯑꯣ ꯅꯪ ꯀꯩꯅꯣ ꯈꯨꯟꯗ ꯂꯩꯕ꯭ꯔꯥ
ꯎꯝ ꯐꯣꯟꯅ ꯑꯗꯨꯝ ꯂꯩ
ꯎꯝ ꯑꯩꯗꯤ ꯆꯠꯊꯣꯛꯄꯇ ꯉꯥꯏꯔꯤꯌꯦ ꯀꯨꯏꯗ꯭ꯔꯤꯌꯦ ꯆꯈꯤ ꯆꯥꯕꯌꯦ
ꯎꯝ ꯅꯪꯀꯗꯔꯦ ꯔꯦꯗꯥ
ꯍꯣꯏ ꯂꯩꯇ ꯎꯝ
ꯎꯝ
ꯎ ꯁꯤꯁꯤ ꯀꯃꯥꯏꯅ ꯇꯧꯕ꯭ꯔꯣ ꯌꯥꯝ ꯁꯥꯕ꯭ꯔꯣ ꯀꯃꯥꯏꯅ ꯇꯧꯕ꯭ꯔꯣ ꯅꯣꯏꯗ
ꯑꯁ ꯁꯥꯗꯦꯗ ꯉꯁꯤ ꯈꯔ ꯅꯣꯡꯆꯨꯒꯤ ꯇꯥꯎꯅꯝꯃꯦ ꯋꯦꯌꯔꯗꯣ ꯃꯝꯃꯦ
ꯑꯣ ꯑꯩꯈꯣꯏꯗꯗꯤ ꯑꯩꯈꯣꯏꯗꯁꯨꯀꯣ ꯌꯥꯝ ꯊꯥꯔꯝꯕꯅꯦ ꯑꯗꯨꯒ ꯅꯨꯃꯤꯠ ꯌꯨꯝꯗꯒꯤ ꯈꯔ ꯅꯨꯃꯤꯗꯥꯡ ꯋꯥꯏꯔꯝꯗ ꯈꯔ ꯅꯨꯡꯉꯥꯏꯌꯦ
ꯎꯝ
ꯕꯣ ꯌꯦꯡꯕ꯭ꯔꯥ ꯎꯝ ꯎꯝ
ꯄꯨꯡ ꯑꯃ ꯑꯗꯨꯋꯥꯏ ꯑꯃ ꯃꯈꯥꯏꯗ
ꯑꯃ ꯃꯈꯥꯏꯗ ꯀꯅꯥ ꯀꯅꯥ ꯂꯩꯒꯦ ꯎꯝ
ꯕ꯭ꯔꯥꯖꯤꯜ
ꯍꯌꯦꯡꯁꯦ ꯀꯩꯅꯣ ꯂꯩꯕ꯭ꯔꯣ ꯕ꯭ꯔꯥꯖꯤꯜ ꯑꯣ ꯍꯣꯏ ꯄꯨꯡ ꯑꯃ ꯃꯈꯥꯏꯗ
ꯎꯝ
ꯑꯣ ꯑꯣ ꯌꯦꯡꯃꯤꯟꯅꯁꯤꯀꯣ
ꯍꯣꯏ ꯍꯣꯏ
ꯍꯧꯗꯣꯛꯄꯤꯌꯨ ꯑꯩꯕꯨꯁꯨ ꯅꯪ ꯇꯨꯝꯂꯒ ꯍꯧꯒꯠꯂꯒ ꯌꯦꯡꯗꯣꯏꯔꯥ ꯅꯠꯇ꯭ꯔꯒ ꯇꯨꯝꯗꯕꯤ ꯉꯥꯏꯗꯣꯏꯔꯣ
ꯑꯩꯗꯤ ꯇꯨꯝꯃꯔꯣꯏꯗ ꯍꯧꯖꯤꯛ ꯑꯣꯟꯂꯥꯏꯟ ꯂꯧꯕ ꯂꯣꯏꯔꯒ
ꯑꯣꯟꯂꯥꯏꯟ
ꯑꯩꯅ ꯍꯥꯏꯕꯗꯤ ꯏꯃꯥꯟꯅꯕ ꯑꯩꯈꯣꯏꯒꯀꯣ ꯀꯣꯂꯣꯡ ꯁꯥꯟꯅꯒꯅꯤ ꯑꯗꯨ
ꯎꯝ ꯎꯝ
ꯎꯝ
ꯑꯣ ꯃꯤ ꯃꯌꯥꯝ ꯌꯦꯡꯗꯣꯏꯔꯣ ꯅꯣꯏꯕꯧꯗꯤ꯫ ꯇꯥꯕ꯭ꯔꯣ ꯅꯦꯠꯋꯥꯛ ꯅꯨꯡꯉꯥꯏꯇꯕ꯭ꯔꯣ ꯅꯣꯏꯗꯥ ꯇꯥꯏ ꯅꯦꯠꯋꯔꯛ ꯅꯨꯡ ꯈ
ꯅꯦꯠꯋꯔꯛ ꯅꯨꯡꯉꯥꯏꯇꯦ꯫